ꯃꯝꯕꯣ
ꯍꯥꯎ
ꯅꯨꯡꯉꯔꯤꯔꯤꯕꯣ
ꯃꯥꯔꯤꯑꯌꯦ
ꯁꯤꯃꯌꯦ
ꯀꯩ ꯂꯩꯔꯒꯦ
ꯑꯁ ꯌꯥꯝꯌꯥꯝꯕ ꯍꯣꯏ ꯋꯥꯔꯤ ꯁꯥꯟꯅꯉꯗ ꯀꯨꯏꯦ ꯀꯥꯎꯔꯝꯕꯅꯤꯅ ꯁꯨꯝ ꯅꯤꯡꯁꯤꯡꯉꯛꯄꯅꯤꯗ
ꯍꯔꯃꯤꯅꯦ ꯑꯗꯤ ꯀꯩꯅꯣꯁꯤ ꯂꯧꯎ ꯁꯤꯡꯎ ꯃꯇꯝꯁꯨ ꯌꯧꯔꯛꯑꯦ ꯀꯃꯥꯏ ꯀꯃꯥꯏꯅ ꯇꯧꯔꯤ ꯅꯣꯏ ꯍꯣꯝꯗꯅ ꯏꯁꯤꯡ ꯃꯥꯏꯁꯤꯡꯗꯤ ꯈꯣꯡ ꯏꯟ ꯨꯇꯨꯔꯦꯜ ꯏꯔꯤꯟ ꯇꯨꯔꯦꯟ ꯏꯁꯤꯡ ꯐꯖꯅ ꯃꯔꯥꯡ ꯀꯥꯏꯅ ꯂꯩꯕ ꯀꯃꯥꯏꯅ ꯇꯧꯔꯤ
ꯑꯦꯁ ꯂꯧꯒꯤꯕꯨꯗꯤ ꯑꯩꯈꯣꯏꯗꯣ ꯍꯧꯖꯤꯛꯇꯣ ꯑ ꯍꯣꯏ ꯀꯩꯅꯣ ꯊꯥꯕꯅꯦꯕ ꯍꯪꯒꯥꯝ ꯍꯪꯒꯥꯝ ꯑꯩꯈꯣꯏ ꯂꯧꯗꯣ ꯃꯐꯝ ꯃꯐꯝ ꯌꯥꯝꯃꯦꯕ ꯑꯗꯩꯩ ꯆꯥꯎ ꯗ꯭ꯔꯒꯁꯨ ꯃꯇꯦꯛ ꯃꯇꯦꯛ ꯃꯇꯦꯛ ꯂꯩꯕ ꯅꯀꯣ ꯍꯪꯒꯥꯝ ꯑꯩꯈꯣꯏ ꯌꯨꯝ ꯃꯅꯥꯛꯀꯤꯗꯨꯗꯅ ꯍꯪꯒꯥꯝ ꯈꯔ ꯊꯥꯔꯦ ꯑꯗꯨꯗꯨꯒ ꯑꯩꯈꯣꯏ ꯁꯨꯝ ꯂꯧ ꯀꯩꯅꯣꯔꯣꯝꯗ ꯈꯣꯡꯕ ꯂꯣꯝꯗ ꯗꯤ ꯈꯣꯡꯗ ꯂꯧꯕꯨꯛ ꯈꯔ ꯂꯩꯔꯤꯑꯕ ꯁꯪꯉꯝ ꯑꯍꯨꯝꯃꯨꯛ
ꯎꯝ
ꯑꯍꯨꯝꯃꯨꯛꯇꯨꯗꯅ ꯑꯂꯨ ꯊꯥꯏꯑꯕ ꯑꯗꯣ ꯂꯣꯛꯄ ꯂꯣꯛꯈꯤꯕ ꯀꯨꯏꯗ꯭ꯔꯤꯌꯦ ꯑꯁ ꯂꯧꯒꯤ ꯊꯕꯛꯁꯦ ꯏꯌꯥꯝꯕ ꯍꯥꯏꯖ ꯋꯥꯅꯤꯗ ꯋꯥꯏꯗ ꯀꯥꯏꯗꯩꯩꯅꯣ ꯂꯦꯕꯔ ꯌꯥꯝ ꯆꯪꯉꯦꯕ
ꯆꯪꯕꯅꯦ ꯑꯗꯨ ꯑꯣꯏꯔꯒꯁꯨ ꯅꯪ ꯈꯔ ꯋꯥꯖꯈꯤꯗꯨꯅ ꯏꯁꯇꯣꯔ ꯇꯧ ꯊꯝꯍꯧꯗꯣꯏꯅꯦ ꯅꯪ ꯑꯗꯨꯗꯨꯅ ꯀꯨꯏꯅ ꯁꯥꯡꯅ ꯁꯤꯖꯤꯟꯅꯕꯗ ꯗꯤ ꯐꯪꯗꯣꯏꯅꯤ ꯆꯤꯟ ꯈꯣꯡ ꯆꯣꯠꯂꯒ ꯆꯤꯟ ꯆꯣꯠꯂꯦ ꯑꯗꯨꯅꯤ ꯑꯗꯨꯅ ꯈꯔ ꯊꯛꯇ ꯀꯩꯅꯣ ꯌ ꯋꯥꯗꯅ ꯀꯃꯥꯏꯅ ꯅꯨꯡꯉꯥꯏꯅꯤ ꯋꯥꯗꯅ ꯀꯃꯥꯏꯅ ꯄꯨꯛ ꯊꯟꯅꯤ
ꯃꯥꯅꯦ ꯃꯥꯅꯦ
ꯑꯗꯨꯅ ꯑꯦ ꯋꯥꯕ ꯊꯤꯒꯅꯨ ꯊꯕꯛ ꯊꯕꯛꯀꯤ ꯈꯜꯂꯨ ꯅꯣꯏꯒꯤ ꯂꯧꯁꯦ ꯂꯧꯁꯤꯡꯗꯤ ꯀꯌꯥꯝ ꯆꯥꯎꯅ ꯂꯩꯕ ꯀꯃꯥꯏꯅ ꯇꯧꯕ
ꯂꯧꯁꯦ ꯑꯩꯈꯣꯏ ꯌꯨꯝ ꯃꯅꯥꯛ ꯁꯣꯔꯣꯛ ꯃꯅꯥꯛꯇ ꯁꯡꯉꯝ ꯃꯔꯤꯃꯨꯛ ꯂꯩꯌꯦ
ꯎꯝ
ꯑꯗꯒꯤ ꯑꯥ ꯑꯩꯈꯣꯏ ꯀꯩꯅꯣ ꯈꯣꯡ ꯃꯅꯥꯛ ꯂꯣꯝꯗꯅ ꯑꯃꯨꯛ ꯁꯪꯉꯝ ꯑꯍꯨꯝ
ꯑꯗꯨꯗꯤ ꯀꯩꯅ ꯀꯩꯅꯣ ꯂꯧꯁꯤ ꯀꯩꯅꯣꯁꯦ ꯀꯩꯅꯣ ꯀꯩꯅ ꯀꯔꯤ ꯂꯧꯗꯤ ꯌꯥꯝ ꯆꯥꯎꯅ ꯂꯩꯅꯦ ꯑꯗꯨꯗꯤ ꯅꯪꯅ ꯁꯨ ꯀꯩꯅꯣ ꯇꯧꯕꯅꯤꯅ ꯇꯪꯈꯥꯏ ꯑꯃ ꯀꯩ ꯑꯃ ꯃꯤꯉꯣꯟꯗ ꯁꯥꯟꯗꯣꯛꯈ꯭ꯔꯣ ꯀꯩꯅꯣ ꯑꯗꯨꯒ ꯀꯩ ꯂꯧꯁꯥꯟ ꯆꯥꯔꯣ ꯅꯪ ꯀꯣꯁꯨ ꯈꯔꯅꯤ ꯑꯗꯨꯗꯤ
ꯑꯣ ꯑꯗꯨ ꯁꯥꯟꯗꯣꯛꯀ ꯑꯣ ꯀꯩꯅꯣꯅꯤꯗ ꯑꯩꯈꯣꯏꯔꯣꯝꯗ ꯂꯩꯕꯗꯨꯕꯨꯗꯤ ꯑꯩꯈꯣꯏ ꯑꯗꯨꯝ ꯑꯩꯈꯣꯏ ꯌꯨꯝꯒꯤ ꯃꯤ ꯕꯕꯥ ꯍꯣꯏ ꯇꯧꯔꯒ ꯏꯅꯥꯎꯄꯥꯁꯤ ꯇꯧꯔꯒ ꯑꯗꯨꯝ ꯍꯣꯠꯅꯔꯦꯕ ꯑꯩꯈꯣꯏꯁꯦ ꯑꯩꯈꯣꯏ ꯖ ꯍꯣꯏꯔꯣꯝꯗꯁꯨ ꯂꯧ ꯈꯔ ꯂꯩꯌꯦꯕ ꯁꯪꯉꯝꯃꯅꯤ ꯑꯃꯨꯛ ꯀꯗꯨꯗꯤ ꯑ ꯑꯩꯈꯣꯏ ꯁꯤ ꯍꯣꯏꯔꯣꯝ ꯏꯕꯥꯏ ꯍꯣꯏꯔꯣꯝꯗ ꯇꯧꯔꯒ ꯃꯣꯏ ꯑꯗꯨꯝ ꯎꯍꯜꯂꯦ ꯂꯧꯁꯥꯡ ꯆꯥꯔꯤꯕ
ꯑꯣ ꯐꯩ ꯐꯩ ꯑꯗꯨꯃꯥꯏꯅ ꯈꯔꯒ ꯁꯗꯣꯛ ꯇ ꯕꯤ ꯑꯃ ꯅꯥꯇꯣꯝꯝꯕꯅ ꯎꯕꯗꯤ ꯀꯅꯥ ꯉꯝꯅꯤ ꯅꯠꯇ꯭ꯔꯣ
ꯃꯥꯅꯦ ꯃꯥꯅꯦ ꯑꯁ ꯀꯥꯏꯗꯅꯣꯗ ꯂꯧ ꯑꯗꯨ ꯌꯥꯝꯌꯥꯝꯕꯗ ꯑꯗꯨ ꯍꯧꯖꯤꯛ ꯑꯗꯨ ꯂꯣꯏ ꯇꯧꯕ ꯉꯝꯄꯣꯠꯇꯦꯗ ꯍꯥꯏꯗꯤ ꯕꯕꯥꯍꯣꯏꯁꯨ ꯁꯣꯟꯖꯜꯂꯛꯄꯅꯤꯅꯀꯣ ꯃꯣꯏ ꯅꯍꯥꯟꯋꯥꯏ ꯀꯥ ꯍꯥꯏꯗꯤ ꯀꯜꯂꯝꯕꯒꯤ ꯈꯣꯠꯄꯒꯤ ꯑꯗꯨ ꯑꯣꯏꯗ꯭ꯔꯦꯕ ꯅꯍꯥꯟꯋꯥꯏꯕꯤꯗꯨꯣ ꯑꯣꯏꯗ꯭ꯔꯦꯕ
ꯎꯝ
ꯑꯗꯨ ꯃꯅꯤ ꯁꯣꯟꯖꯜꯂꯛꯄꯒ ꯍꯣꯏ ꯃꯣꯏ ꯁꯣꯟꯖꯜꯂꯛ ꯑꯩꯈꯣꯏꯁꯨ ꯑꯗꯨꯝ ꯑꯩꯈꯣꯏꯅꯁꯨ ꯍꯣꯠꯄꯗꯤ ꯍꯣꯠꯅꯩ ꯑꯗꯨꯏꯁꯨ ꯑꯍꯟ ꯑꯃ ꯀꯩꯅꯣ ꯇꯧꯕ ꯍꯥꯏꯁꯨ ꯅꯨꯡꯉꯥꯏꯇꯦꯗꯅ ꯎꯝ ꯑꯗꯣꯪꯅꯌꯥꯝꯕ ꯆꯍꯤ ꯑꯃꯒꯤꯕꯨꯗꯤ ꯋꯥꯠꯇꯅꯕꯨꯗꯤ ꯄꯩꯁꯥ ꯈꯜꯂꯒ ꯊꯝꯃꯦꯕꯨ ꯑꯁ ꯑꯃꯨꯛ ꯑꯃꯨꯛ ꯂꯧ ꯃꯇꯝ ꯂꯥꯡꯄꯒꯤ ꯃꯊꯥ ꯁꯥꯕꯖꯥꯠꯅꯤꯗ ꯑꯩꯈꯣꯏꯒꯤ ꯂꯧꯅꯦꯅ ꯊꯥꯔꯒ ꯇꯣꯛꯈꯤꯕꯗꯨ ꯅꯠꯇ ꯀ ꯍꯥꯏꯗꯤ ꯂꯧꯁꯤꯗꯧꯕ ꯑꯃꯨꯛ ꯏꯁꯤꯡ ꯑꯃꯨꯛ ꯆꯟꯅꯤ ꯑꯗꯩ ꯑꯃꯨꯛ ꯈꯣꯏꯅꯤ ꯈꯣꯛꯑꯦ ꯇꯣꯛꯑꯦ ꯇꯣꯛꯑꯦ ꯑꯗꯒꯤꯄꯨ ꯈꯨꯟꯕ ꯈꯣꯠꯄ ꯇꯧꯗꯣꯏꯅꯤꯗꯣ ꯑ ꯑꯗꯒꯤ ꯑꯃꯨꯛ ꯐꯧꯗꯤ ꯍꯨꯟꯗꯣꯏꯅꯤ ꯑꯗꯒꯤ ꯈꯔ ꯑꯃꯅ ꯑꯃꯨꯛ
ꯀꯌꯥꯝꯕꯨ ꯀꯌꯥꯝꯕꯨ ꯁꯥꯡꯅ ꯋꯥꯔꯨꯅꯤꯒꯦ ꯊꯥ ꯑꯃ ꯑꯃ ꯊꯥ ꯑꯃ ꯑꯅꯤ ꯃꯉꯥꯏ ꯋꯥꯅꯤꯅ ꯋꯥꯔꯕꯗ
ꯃꯥ ꯊꯥ ꯑꯃꯅꯤ ꯍꯥꯏꯁꯦ ꯁ ꯑꯃꯕꯨ ꯐꯧꯗꯨ ꯊꯥꯔꯦꯅ ꯈꯜꯂꯁꯤꯅꯦ ꯋꯔꯦ ꯋꯥꯅ ꯋꯔꯁꯨ ꯋꯥꯅ ꯊꯥꯔꯦꯅ ꯈꯜꯂ ꯈꯜꯂꯁꯦꯕ ꯑꯃꯨꯛ ꯇꯤꯟ ꯅꯨꯡ ꯇꯥꯕ ꯍꯥꯏꯕ ꯑꯃꯁꯨ ꯂꯩꯗꯅ
ꯎꯝ ꯑꯦ ꯑꯗꯨꯒꯤꯗꯤ ꯄꯩꯁꯥꯗꯨꯛ ꯄꯥꯏꯕꯨ ꯀꯩꯅꯣ ꯃꯤ ꯑꯃꯥ ꯑꯥ ꯅꯦꯛ ꯅꯦꯛ ꯊꯣꯛꯑꯒ ꯇꯛ ꯊꯥꯠꯇꯣꯛꯈ꯭ꯔ ꯂꯣꯏꯔꯦ ꯀꯩꯅꯣꯅꯤ ꯅꯪ ꯄꯩꯁꯥ ꯃꯌꯥꯝꯗꯨꯕꯨ ꯊꯝꯃꯝꯕꯨ ꯂꯩꯕ꯭ꯔꯥ ꯑꯗꯣ ꯑꯗꯨꯒꯨꯝꯕ ꯈꯔ ꯀꯥꯟꯅꯕꯗ ꯈꯔ ꯂꯧꯊꯣꯛꯀꯗꯕꯅꯦ ꯄꯩꯁꯥꯗꯣ ꯅꯪꯒꯤ ꯄꯞ ꯄꯥꯞ ꯄꯩꯁꯥ ꯄꯩꯁꯥꯗ ꯄꯥꯏꯅꯤ ꯈꯜꯂꯤ ꯅꯪ ꯌꯥꯔꯣꯏ ꯑꯗꯨꯗꯤ
ꯒꯤ ꯅꯠꯇꯅ ꯍꯥꯏꯗꯤ ꯏꯁꯥꯒꯤ ꯊꯕꯛꯇꯣ ꯑꯗꯨꯝ ꯏꯁꯥꯅ ꯌꯦꯡꯁꯤꯟꯕ ꯑꯃ
ꯎꯝ ꯑꯦ ꯅꯁꯥ ꯋꯥꯏꯗꯅ
ꯍꯣꯏ ꯋꯥ ꯋꯥꯆꯈ꯭ꯔꯁꯨ ꯍꯥꯏꯗꯤ ꯂꯩꯗꯅ ꯏꯁꯥꯒꯤ ꯍꯥꯏꯗꯤ ꯂꯧ ꯂꯧꯒꯨꯝꯕꯗꯨꯗꯤ ꯑꯗꯨꯝ ꯈꯔ ꯑꯗꯨꯝ ꯑꯃꯨ ꯀꯨꯝꯃꯒ ꯌꯦꯡꯁꯤꯟꯕ ꯍꯥꯏꯕ ꯑꯃ ꯂꯩꯗꯅ ꯍꯥꯏꯗꯤ ꯑꯩ ꯑꯩ ꯂꯧ ꯑꯗꯨꯕꯨ ꯃꯤꯗ ꯀꯃꯥꯏꯅ ꯌꯦꯡꯁꯜꯂꯣ ꯍꯥꯏꯔꯨꯅꯤ ꯍꯥꯏꯗꯤ ꯏꯁꯥꯅ ꯌꯨꯖꯔꯤꯃꯤꯟ ꯑꯗꯨꯝꯕꯁꯨ ꯂꯩ ꯊꯕꯛ ꯏꯟꯈꯥꯡꯁꯨ ꯆꯤꯜꯂꯦ ꯂꯧꯎ ꯁꯤꯡꯒꯤ ꯊꯕꯛꯁꯦ ꯋꯥꯗꯤ ꯋꯥꯔꯄꯣꯠꯅꯤꯗ ꯏꯌꯝꯕꯥꯕꯨ ꯌꯥꯝ ꯏꯌꯥꯝ ꯍꯣꯏꯔꯣꯝꯗ ꯀꯃꯥꯏ ꯀꯃꯥꯏꯅ ꯇꯧꯅꯔꯤ ꯀꯩ ꯀꯔꯤ ꯃꯔꯨ ꯑꯣꯏꯅ
ꯑꯁ ꯑꯩꯈꯣꯏꯗꯤ ꯌꯥꯗ꯭ꯔꯦ ꯑꯩꯈꯣꯏꯔꯣꯝ ꯑ ꯏꯁꯤꯡ ꯐꯪꯗ꯭ꯔꯦ ꯑꯁ ꯑꯗꯨꯅ ꯋꯥꯕꯅ ꯂꯣꯏꯔꯦ ꯑꯩꯈꯣꯏ ꯂꯧ ꯁꯨꯒꯦ ꯍꯥꯏꯔ ꯑꯗꯨ ꯏꯁꯤꯡꯗꯣ ꯀꯔꯝ ꯀꯔ ꯂꯧꯏ ꯀꯩꯅꯣ ꯏꯁꯤꯡ ꯂꯩ ꯐꯠꯇ꯭ꯔꯕꯅꯤꯅ ꯂꯩꯀꯪꯗ ꯑꯗꯨꯝ ꯑꯩꯈꯣꯏꯗꯤ ꯐꯧ ꯍꯨꯜꯂꯦꯗꯅ ꯍꯥꯏꯗꯤ ꯍꯧꯔꯛꯄ ꯈꯔ ꯑꯗꯨꯗꯒꯤ ꯅꯣꯡ ꯈꯔ ꯇꯥꯔꯒ ꯏꯁꯤꯡ ꯈꯔ ꯂꯩꯕ ꯅꯨꯡꯉꯥꯏꯔꯦ ꯑꯁ ꯄꯣꯠꯊꯣꯛꯀ ꯌꯥꯗ꯭ꯔ ꯄꯣꯠꯅꯤꯗ ꯈꯣꯏꯔꯣꯡꯝꯒꯤ ꯂꯧꯗꯦ ꯀꯃꯥꯏꯅ ꯇꯧ ꯈꯪꯗꯦ ꯀꯨꯝꯖꯦ ꯁꯨꯡꯁꯨꯝ ꯐꯆꯜꯛꯇ ꯑ ꯆꯥꯅꯤꯡꯉꯥꯏ ꯂꯩꯔꯦ ꯑꯣꯏꯗꯣꯏꯔꯤꯗ ꯇꯧꯏꯁ
ꯍꯣꯏꯣꯏ ꯌꯥꯝꯃꯔꯣꯝꯗ ꯏꯁꯤꯡ ꯏꯀꯪ ꯊꯣꯛꯄ ꯌꯥꯅꯗ ꯄꯥꯎ ꯍꯥꯏꯕꯅꯤ
ꯎꯝ ꯇꯨꯜꯂꯨ ꯇꯧꯔ ꯏꯁꯤꯡ ꯆꯤꯡꯒꯦ ꯍꯥꯏꯔꯣ ꯏꯁꯤꯡ ꯆꯤꯡꯐꯝ ꯂꯩꯇꯦ ꯆꯤꯡꯉꯦ ꯍꯥꯏꯔꯣ ꯆꯤꯡꯅꯤ ꯍꯥꯏꯣꯃꯨꯛ ꯂꯧ ꯃꯌꯥꯝꯗꯨꯒꯤꯗꯤ ꯂꯣꯏꯅ ꯄꯦꯟꯅ ꯊꯨꯡꯅ ꯆꯤꯡꯕꯁꯨ ꯉꯝꯕ ꯅꯠꯇꯦ ꯏꯁꯤꯡ ꯂꯩꯇꯕꯅꯤꯅ ꯑꯁ ꯑꯗꯨꯅ ꯅꯣꯡꯉꯥꯏꯕꯗ ꯋꯥꯔꯦ ꯑꯩꯈꯣꯏꯗꯤ ꯂꯧꯧꯖ ꯂꯧꯁꯨ ꯆꯥꯝꯕꯁꯨ ꯅꯠꯇꯦ ꯄꯥꯔꯤ ꯑꯃꯅꯤ ꯍꯦꯛ ꯍꯦꯛ ꯍ ꯎꯁꯤꯜꯂꯦ
ꯃꯥꯅꯤ ꯏꯌꯥꯝꯕꯣꯏꯁꯨ ꯂꯧ ꯆꯥꯎꯅ ꯂꯩꯕꯗ ꯂꯧ ꯆꯥꯎꯅ ꯂꯩꯕꯗ ꯃꯃꯤꯡ ꯆꯠꯂꯤꯅꯤ ꯀꯩꯅꯣꯅꯦ ꯏꯌꯥꯝꯕꯣꯏ ꯍꯥꯏꯔꯒꯗꯤ ꯂꯣꯏꯔꯦ ꯀꯩꯅꯣ ꯈꯪꯗ ꯌꯥꯝ ꯅꯣꯡꯁꯤꯅ ꯆꯥꯡ ꯅꯥꯏꯅ ꯍꯥꯟꯗꯧꯅ ꯇꯥꯕꯤꯕ ꯑꯣꯏꯅꯅꯤꯨꯝꯛ ꯐꯕ ꯇ ꯇꯗ꯭ꯔꯦꯅ ꯁꯨꯡ ꯇꯥꯔꯣꯏ ꯇꯥꯔ ꯍꯩꯊꯔꯦ ꯇꯥꯔꯅꯤ
ꯑꯃꯨꯛ ꯇꯥꯅꯤ ꯑꯃꯨꯛ ꯇꯥꯅꯤ ꯀꯩꯅꯣ ꯀꯩꯅꯣꯁ ꯏꯁꯤꯡ ꯏꯆꯥꯎ ꯊꯣꯛꯅꯤ ꯐ ꯂꯣꯏ ꯁꯤꯅꯤ ꯈꯪꯗꯦꯗ ꯀꯃꯥꯏꯅ ꯍꯤꯡꯉꯣ ꯍꯥꯏꯕꯅꯣ ꯑꯩ ꯂꯧꯁꯦ ꯌꯣꯟꯊꯣꯛꯈꯤꯕꯅ ꯐꯗ꯭ꯔꯥ ꯗꯗ
ꯑꯗꯩ ꯂꯧꯃꯤ ꯄꯨꯟꯁꯤ ꯍꯤꯡꯕ ꯋꯥꯔꯦ ꯍ ꯈꯥꯟ
ꯕꯜ ꯋꯥ ꯄꯨꯋꯥꯔꯗꯤ ꯍꯥꯏꯦ ꯗꯤ ꯋꯥꯔꯦ ꯑꯗꯨ ꯇꯥꯔꯦ
ꯃꯥ
ꯑ ꯀꯩꯅꯣ ꯌꯨꯝꯗ ꯁꯨꯝ ꯂꯩꯕ꯭ꯔꯣ ꯀꯃꯥꯏꯅ ꯇꯧꯕ ꯂꯧ ꯏꯁꯤꯡ ꯁꯨꯝ ꯁꯦꯟꯅꯔ ꯂꯩꯔ
ꯎꯝ ꯌꯨꯝ ꯗ ꯂꯩꯌꯦ ꯂꯧꯁꯤꯡ ꯁꯦꯅꯥꯏ ꯑꯦ ꯑꯩ ꯏꯅꯥꯎꯄꯥꯗꯣ ꯄꯥꯇꯣꯝꯕꯗꯣ ꯃꯥꯗꯣ ꯑꯁ ꯃꯥꯅꯁꯨ ꯊꯕꯛꯇꯤ ꯃꯩ ꯑꯩꯈꯣꯏꯒꯤ ꯌꯦꯟ ꯃꯔꯨꯝ ꯀꯣꯛꯄꯤ ꯈꯔ ꯂꯣꯏꯔꯤꯌꯦ ꯃꯥꯒꯤ ꯕꯤꯖꯤꯅꯦꯁ ꯇꯧꯕꯒꯤꯅꯦꯅ ꯑꯗꯨꯗꯨꯒ ꯌꯦꯟ ꯑꯗꯒꯤ ꯑꯩꯈꯣꯏ ꯃꯥꯁꯦ ꯈꯪꯗꯦ ꯊ ꯊꯥꯛ ꯌꯥꯝ ꯄꯥꯝꯃꯦ ꯃꯥꯗꯤ ꯌꯦꯟꯁꯨ ꯂꯣꯏꯔꯤ ꯑꯗꯒꯤ ꯑꯩꯈꯣꯏꯒꯤ ꯎ ꯆꯥꯔꯥ ꯁꯦꯝꯒꯠꯄꯩꯁꯨ ꯀꯟꯅ ꯇꯧꯔꯤꯕ
ꯎꯝ꯫
ꯅꯁꯔꯤ ꯈꯔ ꯊꯝꯃꯦꯕ ꯃꯥꯒꯤ ꯆ ꯑꯗꯨꯗꯨꯒꯤ ꯑꯁ ꯂꯧꯒꯤꯕꯨ ꯆꯦꯟꯒꯗ꯭ꯔꯥ ꯃꯥꯒꯤ ꯊꯕꯛꯀꯤꯕꯨ ꯆꯦꯟꯒꯗ꯭ꯔꯥ ꯒꯌ꯭ꯥꯟ ꯇꯥꯗꯕꯅꯤ ꯃꯥ ꯑꯁ ꯌꯦꯟꯁꯨ ꯈꯖꯤꯛ ꯈꯔ ꯅꯠꯇꯦ ꯌꯦꯟ ꯆꯥꯝꯃꯉꯥꯃꯨꯛꯅꯦꯕ ꯃꯥꯅ ꯂꯣꯏꯔꯤꯁꯦ
ꯎ
ꯑꯗꯨꯗꯨꯅ ꯍꯣꯏ ꯃꯥꯁꯨ ꯄꯩꯁꯥꯗꯣ ꯕꯤꯖꯤꯅꯦꯁꯄꯨꯗꯤ ꯃꯥꯁꯨ ꯐꯖꯅ ꯇꯧꯖꯒꯦꯅ ꯑꯩꯕꯨꯗꯤ ꯈꯟꯖꯔꯤꯕ ꯑꯗꯨꯗꯁꯨ ꯑꯩꯈꯣꯏꯗꯤ ꯃꯤꯔꯣꯟꯗꯨ ꯂꯩꯇꯕꯅꯤꯅ ꯂꯧꯒꯤꯁꯨ ꯑꯃꯨꯛ ꯂꯧꯒꯤ ꯃꯇꯝꯒ ꯃꯥꯏꯒꯤꯗꯨꯒ ꯐꯪꯖꯤꯟ ꯅꯥ ꯂꯄꯗꯗꯤ ꯐꯖꯔꯦꯗꯣ ꯑꯩꯗꯤ꯫
ꯎꯝ꯫
ꯂꯧꯒꯤꯁꯨ ꯌꯦꯡꯁꯤꯟꯗꯕ ꯌꯥꯗꯦ ꯑꯗꯒꯤ ꯖꯤꯕ ꯈꯔ ꯂꯣꯏꯔꯤꯝ ꯅꯤꯅꯥ ꯑꯃꯨꯛ ꯑꯗꯨꯒꯤꯁꯨ ꯑꯃꯨꯛ ꯌꯦꯡꯁꯤꯟꯗꯕ ꯌꯥꯗꯦ꯫ ꯑꯗꯣ ꯑꯩ ꯏꯌꯥꯝꯕꯗ ꯀꯩꯅꯣꯝ ꯍꯪꯒꯦ ꯇꯧꯔꯝꯕꯅꯤꯅꯦ ꯏꯌꯥꯝꯕ ꯍꯣꯏ ꯏꯌꯥꯝ ꯕ ꯍꯣꯌ ꯑꯩꯈꯣꯏ
ꯎꯝ꯫
ꯑꯗꯣ ꯃꯥꯒꯤ ꯌꯦꯔꯨꯝꯗꯣ ꯑ ꯏꯌꯥꯝꯕ ꯍꯣꯏꯔꯣꯝꯗ
ꯑꯦ ꯊꯥꯕꯩꯗꯤ - ꯊꯥꯕꯩꯗꯤ ꯌꯥꯅꯤ ꯑꯩ ꯑꯗꯨ ꯗꯨꯀꯥꯟ ꯆꯥꯎꯅ ꯐꯪꯃꯦꯕꯀꯣ
ꯑꯣ ꯫ ꯑꯁ ꯌꯥꯝꯕꯗꯤ ꯄꯥꯎ ꯐꯥꯎꯅꯗ꯭ꯔ ꯀꯨꯏꯔꯕꯅꯤ ꯗꯨꯀꯥꯟ ꯐꯝꯃꯤꯒꯥ
ꯑ ꯑꯗꯨꯣ ꯀꯣꯖ ꯍꯣꯜ ꯁꯦꯟꯒꯤ ꯗꯨꯀꯥꯟ ꯑꯆꯧꯕ ꯑꯃ ꯐꯝꯃꯤꯌꯦ꯫ ꯑ ꯀꯩꯅ ꯀꯩꯅꯣ ꯀꯩꯅꯣ ꯃꯣꯏꯔꯥꯡ ꯂꯣꯝ ꯁꯥꯏꯀꯤ ꯑꯩꯉꯣꯟꯗꯩ ꯂꯣꯏ ꯂꯧꯏꯤꯅꯤ ꯀꯩꯅꯣ ꯑꯣ ꯑꯩꯈꯣꯏ ꯁꯥꯏꯠꯀꯦ ꯑꯩꯈꯣꯏ ꯁꯥꯏꯠꯀꯤꯗꯤ ꯑꯩꯉꯣꯟꯗꯒꯤ ꯂꯧꯕꯁꯤꯗ ꯃꯤ ꯀ꯭ꯌꯨ ꯂꯦꯡꯅꯔꯤꯕꯅꯤ ꯀꯩꯅꯣ ꯀꯣ ꯀꯣ ꯑꯍꯤꯡ ꯍꯧꯔꯒ ꯑ
ꯑꯁ ꯌꯥꯝꯅꯤ ꯕꯤꯔꯅꯤ ꯑꯦ ꯑꯩ ꯏꯌꯥꯝꯕꯗ ꯄꯥꯎ ꯐꯥꯎꯍꯧꯗꯕꯅꯦ ꯑꯩꯒꯤ ꯏꯔꯥꯜ ꯇꯥꯔꯦ
ꯃꯥꯅꯦ ꯃꯥꯅꯦ
ꯑꯗꯣ ꯏꯌꯥꯝꯕ ꯌꯦꯔꯨꯝꯁꯦ ꯍꯧꯖꯤꯛꯁꯦ ꯄ꯭ꯔꯥꯏꯖꯁꯦ ꯃꯥꯔꯀꯦꯠꯁꯦ ꯀꯃꯥꯏ ꯀꯃꯥꯏꯅ ꯂꯩꯔꯤꯒꯦ ꯑꯩ ꯂꯣꯀꯦꯜꯒꯤ ꯌꯦꯔꯨꯝꯗꯣ
ꯂꯣꯀꯦꯜꯒꯤ ꯌꯦꯔꯨꯝꯖꯦ ꯃꯤꯒꯤꯗꯤ ꯆꯍꯨꯝ ꯊꯥꯅꯕꯅꯦ ꯑꯆꯧꯕꯝ ꯇꯥꯕꯒ ꯆꯍꯨꯝ ꯃꯔꯐꯨ ꯊꯥꯅꯕꯅꯦ
ꯑꯥ
ꯑꯗꯣ ꯑꯩꯒꯤꯗꯤ ꯗꯤ ꯁꯤꯗ ꯊꯥꯗꯤ ꯆꯠꯅꯤ ꯀꯨꯟꯊ꯭ꯔꯥ ꯆꯅꯤ ꯅꯤꯐꯨꯁꯨ ꯁꯨꯃꯥꯏꯅ ꯊꯥꯔꯤ ꯑꯩꯒꯤꯗꯤ ꯃꯌꯥꯝꯗꯒꯤ ꯂꯨꯄꯥ ꯀꯨꯟ ꯑꯃ ꯀꯨꯟꯊ꯭ꯔꯥ ꯑꯃ ꯑꯗꯨꯝ ꯇꯥ ꯊꯥꯏ ꯍꯥꯏꯇꯥꯔꯦ ꯑꯗꯨꯗꯨꯅ ꯃꯌꯥꯝꯁꯤꯅ ꯗꯤꯃꯥꯟꯁꯦ ꯍꯦꯛꯇ ꯂꯩꯕꯅꯦꯕ ꯑꯗꯨꯅ
ꯑꯣ ꯑꯁ ꯌꯦꯔꯨꯝꯒꯤꯗꯤ ꯏꯌꯥꯝꯕ ꯀꯩꯝ ꯈꯜꯂꯅꯨ ꯑꯩꯅ ꯋꯥꯠꯇꯅꯕ ꯁꯄ꯭ꯂꯥꯏ ꯇꯧꯔꯅꯤ ꯑ ꯑꯗꯣ ꯌꯦꯔꯨꯝꯗꯣ
ꯄꯤꯔꯛꯑꯣ ꯑꯩꯁꯨ ꯉꯝꯃꯤꯈꯩ ꯌꯣꯟꯒꯅꯤ
ꯌꯥꯏ ꯌꯥꯏ ꯌꯥ ꯌꯥꯏ ꯌꯥꯏ
ꯎꯝ
ꯌꯦꯔꯨꯝ ꯗꯣ
ꯑ
ꯑ ꯑꯩꯈꯣꯏꯒꯤꯗꯨꯗꯤ ꯀꯩꯅꯣꯅꯦꯕ ꯑꯩꯈꯣꯏ ꯕꯣꯏꯂꯔ ꯀꯣꯏꯂꯔꯒꯤꯗꯨꯝ ꯃꯔꯨꯞ ꯅꯠꯇꯦꯕ ꯑꯩꯈꯣꯏ ꯂꯣꯀꯦꯜꯒꯤꯗꯣ ꯂꯣꯀꯦꯜ ꯌꯨꯝ ꯑꯉꯥꯡꯝꯒꯤꯗꯣ ꯑꯗꯨꯨꯝꯕꯗꯨꯅꯦꯕ
ꯑꯗꯨꯗꯤ ꯂꯥꯏ ꯇꯤꯟꯒꯤ ꯌꯥꯝ
ꯃꯥꯅꯦ ꯃꯥꯅꯦ ꯑꯗꯨꯝꯕꯗꯣ ꯑꯣꯏꯗꯣꯏꯅꯦꯕ ꯑꯗꯣ ꯍꯣꯏ ꯌꯦꯡꯉꫭ ꯑꯗꯨ
ꯑꯣ ꯐꯔꯦ ꯑꯗꯨꯗꯤ ꯀꯩꯅꯣ ꯑꯩ ꯁꯣꯝꯗ ꯀꯁꯇꯃꯔ ꯌꯥꯝ ꯂꯥꯛꯑꯦ ꯑꯃꯨꯛꯇ ꯀꯩꯅꯣ ꯇꯧꯕꯤꯒꯦ ꯎꯝ ꯑꯣꯀꯦ ꯑꯣꯀꯦ
ꯍꯣꯏ ꯊꯝꯃꯦ ꯊꯝꯃꯦ
ꯑꯗꯨ